ꯑꯔꯕꯔꯣ
ꯑꯣ ꯑꯣ ꯇꯥꯏ
ꯑꯣ ꯍꯧꯖꯤꯛꯇꯤ ꯅꯪꯅ ꯑꯃꯨꯛꯀ ꯉꯥꯡꯈ꯭ꯔꯣ ꯑꯩꯅ ꯑꯃꯨꯛꯀ ꯈꯨꯝꯃꯛꯂꯒꯦ
ꯑꯩꯗꯤ ꯀꯔꯤ ꯋꯥꯔꯤ ꯉꯥꯡꯉꯅꯦꯍꯦ ꯈꯨꯝꯕ ꯍꯩꯗ꯭ꯔꯣ ꯍꯣꯔꯦꯟ ꯆꯥꯏ ꯄꯨꯔꯛꯒꯦ ꯍꯥꯏ
ꯍꯣꯏ ꯍꯥꯏꯔꯣꯏ ꯍꯥꯏꯔꯣꯏ ꯆꯍꯤ ꯄꯨꯔꯛꯑꯣꯏ
ꯪ ꯅꯪ ꯉꯥꯡꯕꯗ ꯅꯪ ꯉꯥꯡꯕꯅ ꯑꯗꯨꯝ ꯇꯥꯕ ꯅꯨꯡꯉꯥꯏꯗ
ꯑꯣ ꯑꯩꯅ ꯍꯧꯔꯛꯑꯒꯦ
ꯍ ꯍꯧꯔꯣ ꯍꯧꯔꯣ ꯅꯪꯒꯤ ꯑꯗꯨꯗ ꯅꯪ ꯍꯧꯕ ꯇꯥꯕꯅꯦ
ꯍꯧꯖꯤꯛ ꯀꯟꯁꯤ ꯅꯣꯏ ꯅꯣꯏꯁꯦ ꯄꯦ ꯇꯥꯕ꯭ꯔ ꯑꯩ ꯈꯣꯟꯖꯦꯜ ꯇꯥꯕ꯭ꯔ ꯁꯦꯡꯅ ꯅꯣꯏꯁꯦ ꯍꯧꯖꯤꯛꯀ ꯅꯣꯏꯒꯤ ꯅꯣꯏꯒꯤ ꯐꯦꯃꯤꯂꯤ ꯃꯦꯝꯕꯔꯁꯤ ꯀꯌꯥꯃꯨꯛ ꯑꯣꯏꯒꯦ
ꯌꯥꯝꯃꯦ ꯇꯔꯦꯠꯅꯦ ꯑꯉꯥꯡ ꯑꯉꯥꯡ ꯇꯔꯦꯠ ꯅꯨꯄꯤ ꯅꯨꯄꯤ ꯅꯨꯄꯥ ꯃꯔꯤ
ꯑꯣ ꯍꯥꯏꯥꯏꯁꯨꯨ ꯑ ꯍꯣꯏ ꯍꯣꯏ ꯑꯗꯨ ꯅꯪꯒꯤ
ꯑꯩꯗꯤ ꯀ ꯑꯩꯗꯤ ꯀꯩꯗꯧꯕ
ꯅꯪꯉꯣꯗ ꯉꯁꯥꯏ ꯑꯩꯅ ꯅꯪꯉꯣꯟꯗ ꯍꯪꯕ꯭ꯔꯥ ꯍꯪꯗꯕ꯭ꯔꯥ ꯀꯥꯎꯔꯕꯅꯤꯗ ꯍꯪꯒꯦ ꯍꯥꯏꯕ ꯋꯥꯍꯩꯗꯨꯣ ꯉꯁꯥꯏ ꯍꯥꯏꯕ꯭ꯔꯥ ꯅꯪꯒꯤ ꯭ꯂ ꯅꯪꯒꯤ ꯕ꯭ꯂꯗ ꯒ꯭ꯔꯨꯞ ꯑꯃ ꯆ ꯀꯥꯎ ꯍꯣꯏ ꯍꯥꯏꯔꯛꯀꯅꯨꯕꯀꯣ ꯑꯩ ꯒꯦꯐ ꯇꯧꯕꯤꯒꯦꯕ ꯆꯨꯝꯕꯗꯤ ꯆꯨꯝꯃꯤ ꯍꯥꯏꯌ ꯑꯣ ꯆꯨꯝꯕꯗꯤ ꯆꯨꯝꯕꯤ ꯍꯥꯏ ꯅꯪꯅ ꯍꯥꯏꯒꯅꯨꯕꯀꯣ ꯅꯪꯁꯤ ꯑꯊꯨꯝꯕ ꯄꯥꯝꯕ꯭ꯔꯥ ꯑꯈꯥꯕ ꯄꯥꯝꯕ꯭ꯔꯥ ꯒꯤꯇꯔꯁꯦ
ꯍꯥꯏꯗꯤ ꯈꯥꯕꯁꯨ ꯄꯥꯝꯃꯦ ꯊꯨꯝꯕꯁꯨ ꯄꯥꯝꯃꯦꯗ
ꯑꯗꯨ ꯑꯆꯝꯕꯗꯤ ꯕꯣꯏꯜ ꯇꯧꯕꯔꯥ ꯏꯟꯁꯥꯡ ꯑꯆꯝꯕ ꯑꯩꯈꯣꯏꯁꯤꯗꯤ
ꯑꯗꯨꯝ ꯁꯥ ꯃꯔꯛꯇꯗꯤ ꯆꯥꯅꯤꯡꯌꯦ ꯑꯗꯨ
ꯑꯣꯀꯦ ꯑꯗꯨ ꯑꯣꯏꯔꯗꯤ ꯅꯪꯒꯤ ꯕ꯭ꯂꯠ ꯒ꯭ꯔꯨꯞꯁꯤ ꯑꯣ ꯄꯣꯖꯤꯇꯤꯞꯅꯤ
ꯑꯣ ꯑꯣꯅꯦ ꯍꯥꯏꯌꯦ
ꯑ
ꯑꯩꯗꯤ ꯂꯣꯏꯅ ꯆꯅꯤ ꯑꯗꯨꯝ ꯆꯝꯕ ꯀꯥꯡꯁꯣꯏ ꯏꯟꯁꯥꯡꯒꯨꯝꯕꯁꯨ ꯑꯊꯨꯕꯁꯨ ꯑꯈꯥꯕꯁꯨ ꯀꯣ ꯁꯤꯕꯁꯨ ꯂꯅ ꯆꯥꯅꯤꯡ
ꯑꯗꯣ ꯑꯁꯨꯝꯕꯁꯨ ꯑꯕ ꯃꯤ ꯂꯣꯏꯅꯃꯛ ꯆꯥꯅꯤꯡꯕ ꯂꯩꯌꯦꯕꯀꯣ
ꯑꯣ
ꯑꯗꯨ ꯗꯥꯛꯇꯣ ꯑꯗꯨꯗ ꯁꯤꯒꯤ ꯕ꯭ꯂꯠ ꯒ꯭ꯔꯨꯞꯀꯤ ꯃꯇꯥꯡ ꯈꯟꯗꯣꯛꯄꯒꯤ ꯖꯦꯁ ꯇꯧꯕꯒꯤ ꯃꯇꯥꯡꯁꯤꯗꯗꯤ ꯅꯣꯏꯅ ꯈꯪꯉꯣꯏꯗꯕ ꯑꯃ ꯂꯩꯕ ꯌꯥꯝꯅ ꯂꯨꯕꯅꯦꯕ ꯁꯤꯒꯤꯁꯤ ꯑꯩꯈꯣꯏ ꯍꯥꯟꯅ ꯇ꯭ꯔꯦꯅꯤꯡ ꯑꯃ ꯆꯠꯂꯦꯕ ꯁꯤꯒꯤ ꯃꯤꯒꯤ ꯃꯥꯏꯟ ꯀꯔꯝ ꯍꯥꯏꯅ ꯕ꯭ꯂꯗ ꯒ꯭ꯔꯨꯞ ꯃꯤꯁꯤꯅ ꯀꯔꯝ ꯍꯥꯏꯅ ꯀꯨꯝꯕ꯭ꯔꯥ ꯑꯗꯨꯒ ꯎꯝ ꯕ꯭ꯂꯠ ꯒ꯭ꯔꯨꯞ ꯕꯤꯁꯤꯅ ꯀꯔꯤ ꯇꯧꯕ ꯄꯥꯝꯕ꯭ꯔꯥ ꯑꯦ ꯄ꯭ꯂꯁ ꯕꯤ ꯑꯦ ꯕꯤ ꯄ꯭ꯂꯁꯁꯨ ꯂꯩꯅꯩꯗꯅꯀꯣ
ꯎꯝ
ꯃꯣꯏꯁꯤꯁꯨ ꯀꯔꯝ ꯍꯥꯏꯅ ꯄꯥꯝꯕ꯭ꯔꯥ ꯍꯥꯏꯕ ꯂꯩꯌꯦꯕ ꯑꯗꯨꯅ ꯂꯨꯕꯅꯦꯕ ꯕ꯭ꯂꯠ ꯒ꯭ꯔꯨꯞꯁꯤ ꯈꯟꯗꯣꯛꯄꯁꯤ ꯑꯗꯨꯅ ꯁꯤꯃꯥꯏꯅ ꯋꯥꯔꯤ ꯋꯥꯔꯤ ꯁꯥ ꯁꯥꯟꯅꯔ ꯍꯖꯔ
ꯀꯔꯤ ꯀꯔꯤ ꯇꯧꯕ꯭ꯔꯣ
ꯑꯣ ꯁꯤꯅꯀꯣ ꯈꯔ ꯀꯩꯅꯣ ꯑꯣꯏꯒꯅꯤ ꯆꯥꯕꯁꯤꯗ ꯈꯔ ꯆꯥꯕꯗ ꯆꯤꯟꯜꯍꯥꯎ ꯊꯤꯕ ꯍꯥꯏꯕꯁꯤ ꯀꯌꯥ ꯂꯩꯇꯕꯅꯦꯕ ꯎ ꯒ꯭ꯔꯨꯞꯁꯤꯦ ꯃꯤꯅ ꯑꯆꯝꯕ ꯑꯃ ꯊꯣꯡꯉꯒꯁꯨ ꯑ ꯌꯥꯔꯦꯗ ꯍꯥꯏꯔ ꯑꯗꯨꯝ ꯄꯦꯟꯊꯣꯛꯑꯒ ꯆꯥꯕ ꯉꯝꯒꯅꯤ ꯑꯗꯨꯒ ꯁꯨ ꯈ꯭ꯔꯥ ꯅꯣꯛꯅꯤꯡꯅꯉꯥꯏꯒꯤ ꯈꯔ ꯌꯎꯧꯕ ꯃꯇꯝꯗ ꯃꯤꯅ ꯋꯥꯔꯤ ꯁ ꯊꯥꯕꯗꯨ ꯂꯣꯏꯗ꯭ꯔꯤꯉꯩ ꯃꯃꯥꯡꯗꯨꯗ ꯃꯥꯅ ꯍꯦꯟꯅ ꯅꯣꯛꯁꯤꯜꯂꯛꯀꯅꯦꯕ
ꯎꯝ
ꯅꯪ ꯁꯤ ꯃꯤꯒ ꯋꯥꯔꯤ ꯁꯥꯟꯅꯕ ꯃꯇꯝꯗꯁꯨ ꯈꯔ ꯅꯣꯛꯅꯤꯡꯅꯉꯥꯏꯒꯤꯗꯤ ꯂꯩꯕ ꯑꯗꯨꯗ ꯅꯪ ꯅꯣꯛꯄ ꯍꯧꯥꯎꯔꯝꯃꯅꯤꯕ ꯆꯨꯝꯕ꯭ꯔꯥ
ꯑꯁ ꯑꯩꯗꯤ ꯑꯁ ꯃꯤ ꯋꯥꯔꯤ ꯁꯥꯗ꯭ꯔꯗꯤ ꯅꯣꯛꯇ꯭ꯔꯗꯤ ꯉꯝꯗ꯭ꯔꯦꯗ ꯀꯥꯏꯗꯗꯤ
ꯑꯗꯨꯅꯦ
ꯅ ꯅ ꯀꯜꯗ ꯇꯗꯅꯤ
ꯑꯗꯨꯗꯤ ꯀꯔꯝꯕ ꯅꯣꯛꯂꯝꯒꯗꯦ ꯑꯗꯨꯒ ꯋꯥꯔꯤ ꯁꯥꯔꯁꯨ ꯈꯔ ꯅꯣꯛ ꯎꯐꯦꯠ ꯅꯣꯛ ꯎꯐꯦꯠꯀ ꯇꯧꯔꯒ ꯁꯥꯒꯅꯤꯕꯁ ꯇꯥꯏꯝ ꯏꯁꯃꯥꯏꯜꯗ ꯋꯥꯔꯤ ꯁꯥꯕ ꯉꯝꯕ ꯃꯤꯅꯤ ꯑꯣꯏꯒꯗꯧꯕꯅꯦ ꯑꯣ ꯄꯣꯖꯤꯇꯤꯕ ꯒꯤꯁꯦ ꯑꯩꯒꯤꯗꯤꯀꯣ ꯑꯩꯒꯤ ꯄꯁꯤꯗꯤ ꯃꯤꯅ ꯋꯥ ꯉꯥꯡꯕꯗꯣ ꯋꯥ ꯉꯥꯡꯕꯗꯁꯨ ꯊꯨꯔꯛꯀꯅꯤ ꯇꯠ ꯇꯗꯠ ꯉꯥꯡꯒꯅꯤ ꯀꯣ ꯃꯤꯅ ꯃꯥ ꯍꯦꯛ ꯉꯥꯡꯕꯗꯨꯣ ꯃꯥ ꯃꯥꯅ ꯊꯣꯛꯄ ꯉꯥꯡꯂꯛꯀꯅꯤ ꯑꯦ ꯇꯧꯔꯒ ꯅꯣꯏ ꯉꯥꯡꯕꯗꯨ ꯗꯔꯀꯥꯔ ꯑꯩꯅ ꯍꯥꯏꯕꯗꯨ ꯆꯨꯝꯃꯦ ꯍꯥꯏꯅ ꯂꯤꯛꯀꯅꯦꯕ
ꯎꯝ
ꯕꯤ ꯄꯣꯖꯤꯇꯤꯞꯀꯤꯁꯤ ꯑꯦꯒꯤꯁꯤꯗꯤ ꯃꯤꯅ ꯑꯦ ꯄꯣꯖꯤꯇꯤꯞꯀꯤ ꯃꯤꯁꯤꯡꯁꯤꯗꯤꯀꯣ ꯃꯤꯅ ꯋꯥꯔꯤꯁꯦ ꯁꯥꯕꯁꯦ ꯈꯟ ꯈꯜꯂꯒ ꯉꯥꯡꯉꯛꯀꯅꯤ ꯇꯞꯅ ꯇꯞꯅꯗ ꯂꯩꯌꯦꯕꯥ ꯑ ꯁꯤꯒꯤꯁꯤꯗ ꯋꯥꯔꯤ ꯁꯥꯕꯁꯤꯗꯤ ꯄꯨꯔꯥ ꯌꯥꯎꯕ ꯉꯝꯃꯣꯏꯕ ꯏꯁ ꯐꯦꯁ ꯇꯨ ꯐꯦꯁꯇ ꯋꯥꯔꯤ ꯁꯥꯟꯅꯔꯒꯗꯤ ꯑꯁ ꯑꯩ ꯑꯩꯈꯣꯏ ꯂꯩꯀꯥꯏꯗ ꯑꯩꯈꯣꯏ ꯑꯩꯅ ꯇꯝꯂꯝꯕ ꯏꯗꯨꯀꯦꯁꯟ ꯌꯨꯅꯤꯚꯔꯁꯤꯇꯤ ꯑꯃꯗꯁꯨ ꯑꯩꯅ ꯒꯦꯁ ꯇꯧꯕꯤꯕ ꯑꯁ ꯃꯣꯏꯅ ꯑꯩꯗꯣ ꯀꯔꯤ ꯍꯥꯏꯒꯅꯤ ꯅꯪ ꯁꯤ ꯀꯔꯤꯥꯏ ꯀꯃꯥꯏꯅꯣ ꯅꯪ ꯒ꯭ꯔꯨꯞꯁꯤ ꯑꯣꯏꯔꯗꯤ ꯅꯪꯉꯣꯟꯗ ꯂꯣꯏꯅ ꯇꯧꯔꯒꯦꯗꯅ ꯑ ꯀꯤꯅꯤ ꯀꯨꯝꯦꯁ ꯇ ꯔꯪꯅ ꯏꯂ ꯏꯂ ꯏꯅꯀ ꯦꯁ ꯇꯧꯕꯁꯤꯗꯤ ꯀꯛꯑꯌꯦꯕ ꯅꯄꯅꯦ
ꯔꯝ꯭ꯔꯣ
ꯑꯣꯏꯅꯤ ꯑꯣꯏꯅꯤ ꯑꯩꯁꯦ ꯑꯩꯅ ꯄꯥꯝꯕ ꯑꯃ ꯂꯩꯌꯦꯕ ꯑꯩꯅ ꯇ꯭ꯔꯦꯅꯤꯡ ꯆꯠꯖꯤꯛꯁꯨ ꯆꯠꯅꯤꯡꯕ ꯑꯗꯨꯕꯨ ꯐꯥꯏꯅꯥꯜꯁꯤꯌꯦꯜꯅ ꯃꯔꯝ ꯑꯣꯏꯔꯒ ꯆꯠꯄꯗꯤ ꯉꯝꯗ꯭ꯔꯦ ꯒꯥꯏꯗ ꯄ꯭ꯂꯥꯟꯒꯤꯁꯤ ꯇ꯭ꯔꯦꯅꯤꯡ ꯆꯠꯅꯤꯡꯕꯅꯦꯕ ꯑꯗꯨ ꯎꯥꯏ ꯂꯩꯇꯦ ꯐꯥꯏꯅꯥꯜꯁꯤꯌꯦꯜꯅ ꯄꯨꯂꯞ ꯉꯝꯕ ꯄꯣꯠ ꯑꯣꯏꯕꯅꯤꯅꯀꯣ
ꯎꯝ
ꯑ ꯃꯤ ꯑꯃꯕꯨ ꯃꯤ ꯑꯅꯣꯏꯕ ꯑꯃꯁꯤꯅ ꯁꯤ ꯆꯥꯔꯕ ꯍꯥꯏꯅ ꯁꯨꯃꯥꯏꯅ ꯆꯥꯒꯗꯧꯕꯅꯤ ꯑ ꯑꯨꯟꯕ ꯃꯤꯅ ꯅꯣꯏꯅꯉꯥꯏꯒꯤ ꯁꯤ ꯆꯥꯒꯗꯧꯕꯅꯤ ꯆꯥꯡ ꯑꯃꯗ ꯂꯩꯅꯤꯡꯉꯒꯅ ꯁꯨꯃꯥꯏꯅ ꯆꯥꯒꯗꯕꯨꯅꯤ ꯍꯥꯏꯕꯒꯤꯁꯤ ꯒꯨꯒꯜꯗ ꯊꯤꯕꯗꯗꯤ ꯂꯣꯏꯅꯕꯨꯗꯤ ꯐꯪꯉꯦ ꯑꯗꯨ ꯑꯣꯏꯔꯒꯁꯨ ꯇ꯭ꯔꯦꯅꯤꯡ ꯇ꯭ꯔꯦꯅꯔ ꯑꯃꯒ ꯑꯟꯇ꯭ꯔꯦꯅꯔ ꯑꯃꯒꯁꯤꯒ ꯍꯧꯖꯤꯛꯀꯤ ꯀꯩꯅꯣꯗꯨ ꯁꯔꯁ ꯇꯧꯔꯒ ꯌꯦꯡꯕꯗꯨꯒꯗꯤ ꯌꯥꯝꯅ ꯈꯤ ꯍꯧꯖꯤꯛꯀꯤ ꯇ꯭ꯔꯦꯟ ꯑꯃꯁꯤꯅꯗꯤ ꯇꯧꯔꯛꯀꯗꯧꯕꯁꯤ ꯃꯤꯠ ꯄ꯭ꯔꯥꯛꯇꯤꯀꯦꯜꯗ ꯇꯧꯔꯛꯀꯗꯧꯕꯅꯤꯅ ꯌꯥꯝꯅ ꯈꯦꯠꯅꯕ ꯂꯩꯕꯁꯤꯗꯀꯣ ꯑꯩꯁꯨ ꯇꯧꯅꯤꯡꯕꯅꯦꯕ ꯍꯧꯖꯤꯛ ꯍꯧꯖꯤꯛ ꯑꯩꯅ ꯇꯧꯔꯤꯕ ꯐꯤꯠꯅꯦꯁꯀꯤ ꯂꯥꯏꯟꯁꯤꯗ ꯍꯥꯏꯔꯒꯗꯤ ꯁꯤ ꯌꯥꯝ ꯏꯝꯄꯣꯔꯇꯦꯟ ꯑꯣꯏꯕꯅꯦꯕ ꯑꯗꯨꯅ ꯑꯩ ꯇ꯭ꯔꯦꯅꯤꯡ ꯁꯤꯒꯤ ꯃꯇꯤ ꯆꯠꯅꯤꯡꯕꯅꯦ ꯑꯗꯨꯕꯨ
ꯎꯅ ꯀꯥꯏꯅꯇ ꯍꯅ ꯑꯗꯨꯗꯤ ꯅꯣꯏꯕꯁꯤꯡꯗꯤ ꯀꯩꯅꯣ ꯇꯧꯔꯅꯦ ꯒꯔꯦꯟꯇꯤ ꯊꯥꯛꯎꯅ
ꯑꯦ ꯅꯣꯏꯕꯨꯁꯤꯡ ꯒ꯭ꯔꯤꯟ ꯅꯥꯏꯅ ꯒ꯭ꯔꯤꯟ ꯇꯤ ꯊꯧꯏꯕꯁꯤ ꯒ꯭ꯔꯤꯟ ꯇꯤ ꯅꯪ ꯐꯦꯁꯕꯨꯛ ꯇ ꯌꯨꯇꯨꯕꯇ ꯆꯪꯕꯗ ꯑ ꯅꯣꯏꯕ ꯃꯤꯁꯤꯡꯁꯦ ꯁꯤꯒꯤꯁꯤꯦ ꯇꯧꯕꯤꯌꯨ ꯁꯤꯌꯥ ꯁꯤ ꯊꯛꯎ ꯀ ꯍꯥꯏꯕꯁꯤ ꯅꯪ ꯇꯥꯔꯝꯒꯅꯤ ꯑꯗꯨ ꯑꯣꯏꯔꯁꯨ ꯁꯤꯌꯥ ꯁꯤꯞꯠꯇꯨꯅ ꯅꯪꯒꯤ ꯐꯦꯠ ꯂꯣꯁ ꯟ ꯇꯧꯕ ꯅꯠꯇꯦ ꯐꯤꯠ ꯟ ꯇꯧꯕ ꯅꯠꯇꯦ ꯋꯤꯠ ꯟ ꯇꯧꯕ ꯅꯠꯇꯦ ꯃꯁꯤ ꯑꯁꯤꯁꯤ ꯁꯤꯌꯥ ꯁꯤꯤ ꯅꯪꯅ ꯆꯥꯕ ꯁꯄ꯭ꯂꯤꯃꯦꯟ ꯑꯃꯈꯛꯅꯤ ꯃꯥꯁꯤꯦ ꯁꯤꯌꯥꯁꯤꯠꯁꯤ ꯅꯪꯅ ꯆꯥꯕꯛ ꯁꯤ ꯀꯟꯇ꯭ꯔꯣꯜ ꯇꯧꯅꯉꯥꯏꯒꯤ ꯃꯥꯁꯤꯅ ꯁꯞꯄꯣꯔꯠ ꯇꯧꯕ ꯂꯧꯁꯤꯟ ꯑꯃꯈꯛꯇꯅꯦꯕ ꯃꯣꯏꯁꯦ
ꯅꯪꯒꯤ ꯁ ꯁꯄ꯭ꯂꯤꯃꯦꯟ ꯑꯃꯗ ꯃꯅꯨꯡ ꯆꯜꯂꯤꯠꯂꯦꯕ ꯁꯤꯌꯥ ꯁꯤꯠꯀꯨꯝꯕ ꯒ꯭ꯔꯤꯟ ꯇꯤꯁꯤꯁꯨ ꯊꯛꯄ ꯐꯩ ꯑꯦꯝꯇꯤ ꯏꯁꯇꯣꯃꯛꯇ ꯅꯪ ꯊꯛꯂꯛꯑꯗꯤ ꯆꯥꯛꯈꯥꯎ ꯁꯣꯛꯀꯅꯤ ꯒ꯭ꯔꯦꯁꯇꯤꯛ ꯂꯥꯛꯀꯅꯤ ꯑꯗꯨꯒ ꯐꯤ ꯊꯛꯄ ꯐꯩꯁꯨ ꯇꯨ ꯍꯥꯏꯥꯏꯅꯒꯦ ꯈꯔꯅꯦꯗꯤ ꯌꯥꯗꯦꯕ ꯐ꯭ꯌꯨꯇꯔꯁ ꯐꯖꯅ ꯅꯨꯡꯉꯥꯏꯕ ꯑꯃꯁꯦ ꯗꯥꯏꯖꯦꯁ ꯇꯧꯔꯛꯑꯣꯏ ꯗꯥꯏꯖꯦꯁꯟꯒꯤꯗꯃꯛꯇꯗꯤ ꯐꯩ ꯄꯨꯛ ꯃꯅꯨꯡꯗ ꯐꯠꯇꯕ ꯃꯈꯩꯁꯤ ꯂꯣꯏꯅ ꯁꯨꯝꯗꯣꯛꯂꯕ ꯃꯇꯨꯡꯁꯤꯗ ꯇꯣꯏꯂꯦꯠ ꯄꯥꯁ ꯆꯠꯄꯒꯤ ꯃꯇꯥꯡꯗꯁꯨ ꯅꯨꯡꯉꯥꯏꯔꯛꯦ
ꯑꯣ ꯑꯣ ꯎ ꯅꯪ ꯅꯪ ꯅꯪ ꯋꯥꯔꯤ ꯁꯥꯕꯁꯦ ꯑꯁ ꯌꯥꯝ ꯀꯥꯟꯅꯔꯦꯅꯦ
ꯍꯥꯥ
ꯀꯅꯥꯕꯅꯤ ꯀꯥꯟꯉꯥꯏꯈ
ꯑꯅꯥꯕꯅꯦꯍꯦꯉꯁꯤ ꯍꯧꯖꯤꯛ ꯍꯧꯖꯤꯛꯅ ꯂꯣꯏꯔꯒꯅꯦ ꯑꯗꯨꯝ ꯑꯣ ꯐꯦꯗꯤ ꯐꯠꯇꯕ꯭ꯔꯣ
ꯍꯣꯏ ꯨꯝ ꯐꯦ ꯐꯗꯤ ꯐꯩ ꯀꯣꯐꯤꯁꯦ ꯑꯗꯨ ꯑꯣꯏꯔꯒꯁꯨ ꯀꯣꯐꯤꯁꯦ ꯃꯌꯥ ꯀꯟꯕ ꯈꯥꯕ ꯑꯃ ꯌꯥꯏꯀꯣ ꯑꯗꯨꯅ ꯑꯩꯈꯣꯏꯒꯤ ꯄꯨ
ꯎꯝ
ꯊꯛꯄꯁꯤ ꯐꯩ ꯍꯥꯏꯩ ꯒ꯭ꯔꯤꯟ ꯇꯤ ꯅꯪ ꯇꯨꯝꯂꯝꯗꯥꯏꯗ ꯌꯥꯏꯌꯦꯕ ꯑꯗꯨꯒ ꯗꯦ ꯆꯥꯛ ꯆꯥꯕ ꯂꯣꯏꯕ ꯃꯇꯨꯡꯗ ꯕ ꯑꯗꯨꯝ ꯅꯤ ꯪꯊꯛ ꯑꯗꯨꯒ ꯑꯦꯝꯇꯤ ꯏꯁꯇꯣꯝ ꯃ ꯊꯛꯄꯗꯗꯤ ꯐꯠꯇ꯭ꯔꯦ ꯑꯗꯨꯒ ꯍꯧꯖꯤꯛꯀꯤ ꯭ꯔꯦꯛꯐꯥꯁ
ꯑꯥ ꯑꯥ
ꯆ ꯑꯗꯨꯒ ꯁꯤꯗꯥꯠꯁꯤ ꯇꯗ ꯀꯥꯟꯅꯩ ꯀꯥꯟꯅꯩ ꯍꯥꯏꯕꯁꯤ ꯑ ꯑꯗꯨ ꯑꯗꯨꯒ ꯑꯗꯨ ꯊꯛꯂꯝꯗꯥꯏ ꯃꯤꯠ ꯇꯥꯕ ꯇꯧꯕ꯭ꯔꯣ ꯇꯥꯕꯍ ꯑꯩꯅ ꯉꯥꯡꯉꯤꯁꯦ